ꯇꯨꯝꯃꯕꯣ
ꯇꯨꯝꯗ꯭ꯔꯤ ꯐꯃꯨꯡꯗꯗꯤ ꯇꯨꯝꯂꯦ ꯑꯗꯨ ꯃꯤꯠꯇꯤ ꯎꯨꯏꯗ꯭ꯔꯤ
ꯑꯣ ꯆꯥꯛꯗꯤ ꯆꯥꯔꯕꯣ
ꯍꯣꯏ ꯆꯥꯔꯦ ꯆꯥꯛ ꯆꯥꯇꯣꯛꯄꯒꯤꯅꯦ ꯐꯃꯨꯡꯗ ꯇꯨꯝꯃꯤꯁꯦ
ꯀꯩ ꯃꯊꯦꯜ ꯆꯥꯏ ꯆꯕ꯭ꯔꯥ
ꯑꯁ ꯏꯟꯖꯥꯡꯒꯤꯁꯦ ꯍꯥꯏꯅꯤꯡꯗ꯭ꯔꯦꯗ ꯍꯥꯎꯃꯟꯗꯗꯅ
ꯗꯥꯜ ꯆꯝꯐꯨꯠ
ꯗꯜꯗꯤ ꯍꯥꯎꯋꯤꯅꯦ
ꯏꯁ ꯗꯥꯜꯅꯕꯨ ꯀꯅꯥꯅ ꯍꯥꯎꯌꯤ ꯍꯥꯏꯕꯅꯣꯗ
ꯑꯩꯗꯤ ꯆꯥꯅꯤꯡꯉꯦ ꯍꯋꯥꯏꯗꯤ
ꯑꯦ ꯉꯥꯛꯏꯍꯦ
ꯑꯩꯈꯣꯏꯗꯤ ꯑꯩꯈꯣꯏꯗꯤ ꯎꯁꯣꯏ ꯆꯥꯏꯅꯦ
ꯑ ꯑꯗꯨꯅ ꯍꯦꯟꯅ ꯍꯥꯎꯋꯦ
ꯗꯥꯜꯅ ꯍꯦꯟꯅ ꯍꯥꯎꯌꯦꯅꯦ
ꯏꯁ ꯗꯥꯥꯜꯗꯣ ꯆꯝꯐꯨꯠ ꯐꯨꯠꯂꯒ ꯆꯥꯔꯣ ꯍꯥꯏꯅ ꯄꯤꯊꯣꯛꯄ ꯀꯥꯟꯗ ꯆꯥꯒꯗꯔꯅꯦ
ꯊꯥꯎ ꯉꯧꯔꯒ ꯆꯥꯔꯣꯅꯦ ꯗꯥꯜꯗꯤ
ꯊꯥꯎ ꯉꯧꯔꯒ ꯆꯥꯕꯗꯨꯁꯨ ꯇꯜꯂꯦ ꯆꯝꯐꯨꯠꯁꯨ ꯇꯜꯂꯦ ꯗꯥꯜꯗꯤꯀꯣ ꯎꯄꯥꯏ ꯂꯩꯃꯟꯗꯕꯒꯤ ꯆꯥꯕꯅꯤ
ꯐꯖꯅ ꯊꯣꯡꯉꯗꯤ ꯍꯥꯎꯕꯅꯦ ꯗꯥꯜ
ꯅꯣꯡ ꯅꯣꯡ ꯐꯥꯗꯣꯛꯅꯤꯗ
ꯑꯩꯗꯤ ꯑꯗꯨꯝ ꯆꯥꯕ ꯌꯥꯏ ꯗꯥꯜꯗꯤ
ꯌꯥꯝ ꯐꯩꯅꯦ ꯑꯗꯨꯗꯤ
ꯎꯁꯣꯏꯗꯤ ꯆꯥꯕ ꯇꯜꯂꯦ
ꯅꯣꯏꯕꯨ ꯀꯔꯤ ꯅꯪꯕꯨ ꯂꯣꯏꯕꯗ ꯈꯔ ꯅꯨꯡꯉꯥꯏꯒꯅꯤ
ꯎꯁꯣꯏꯗꯤ ꯍꯥꯎꯕꯅꯦ ꯎꯇꯤꯒ ꯀꯔꯤꯒ ꯇꯧꯁꯤꯜꯂꯒ ꯆꯥꯕꯗꯣ
ꯏ ꯑꯩꯗꯤ ꯎꯇꯤꯗꯣ ꯆꯥꯗꯦ
ꯑꯁ ꯀꯔꯤꯒꯤꯔꯅꯦ ꯎꯇꯤ
ꯃꯅꯥꯝꯗꯣ ꯇꯜꯂꯦ
ꯎꯝ ꯎꯇꯤ ꯍꯥꯎꯕꯁꯤꯕꯨ
ꯎꯝ ꯐꯣꯜ ꯌꯦꯡꯒꯗ꯭ꯔꯥ
ꯌꯦꯡꯂꯣꯏꯗ ꯀꯥꯗꯥꯏꯗꯒꯤ
ꯀꯩꯒꯤ ꯌꯦꯡꯉꯨꯗꯅ
ꯃꯧꯅꯕꯨ ꯕꯣꯜ ꯌꯦꯡꯅꯩ ꯍꯥꯏꯕ꯭ꯔꯥꯗ
ꯍꯧꯖꯤꯛꯇꯤ ꯑꯗꯨꯝ ꯌꯦꯡꯅꯩꯅꯦ
ꯅꯪ ꯑꯩꯗꯤ ꯌꯦꯡꯗꯦ ꯒ꯭ꯌꯥꯟ ꯇꯥꯕꯤ ꯃꯍꯧꯁꯥꯒꯦ
ꯍ ꯀꯅꯥꯒ ꯂꯩꯒꯦ ꯍꯧꯖꯤꯛꯇꯤ
ꯏꯆꯒꯥ ꯂꯩ
ꯑꯣ ꯑꯁ ꯋꯥꯕ ꯉꯥꯏꯔꯍꯦꯕꯣ
ꯇꯨꯝꯊꯣꯛ ꯑꯣ ꯌꯥꯝ ꯊꯦꯡꯅ ꯂꯥꯛꯀꯗꯕꯗꯨꯕꯨ ꯍꯥꯟꯅ ꯇꯨꯝꯃꯨ ꯑꯗꯨꯒ ꯃꯤꯀꯞ ꯊꯣꯛꯧꯔꯛꯄ ꯀꯥꯟꯗ ꯌꯦꯡꯉꯨ
ꯑꯃꯨꯛ ꯇꯨꯝꯃꯗꯤ ꯑꯌꯨꯛꯇ ꯍꯧꯒꯠꯂꯅꯤ
ꯝ ꯕꯣꯜ ꯂꯥꯛꯀꯗꯕ ꯃꯇꯝꯗ ꯀꯔꯤꯅꯣ ꯑꯃ ꯈꯤꯍꯜꯂꯣ
ꯑꯂꯥꯝ ꯊꯝꯃꯁꯨ ꯇꯥꯔꯣꯏ ꯍꯥꯏꯗꯤ
ꯑꯁ ꯂꯣꯏꯔꯦ ꯍꯦ
ꯑꯩꯗꯤ ꯇꯨꯝꯒꯦꯅ ꯇꯨꯝꯃꯗꯤ ꯁꯤꯕꯒ ꯍꯦꯛ ꯆꯞ ꯃꯥꯟꯅꯕꯅꯤ
ꯂꯣꯏꯔꯦꯍꯦ ꯂꯣꯏꯔꯦꯍꯦ ꯍꯦꯟ ꯃꯟꯗꯔꯣ ꯑꯗꯨꯗꯤ
ꯑꯗꯨꯒꯤꯅꯦ ꯍꯧꯖꯤꯛ ꯇꯨꯝꯗ꯭ꯔꯤꯁꯦ
ꯅꯪꯒꯤ ꯅꯪꯒꯤ ꯅꯥ ꯃꯄꯥꯗ ꯐꯣꯟꯗꯣ ꯊꯝꯃꯣ ꯑꯗꯨꯁꯨ ꯍꯧꯒꯠꯂꯣꯏ ꯍꯥꯏꯔꯣ
ꯍꯣꯏ ꯇꯥꯔꯦ
ꯑꯁ ꯂꯣꯏꯔꯦꯍꯦ ꯅꯪꯒꯨꯝꯕ ꯃꯤ ꯊꯦꯡꯅꯗ꯭ꯔꯤ
ꯕꯔꯣ ꯃꯈꯥꯏꯗꯅꯦ ꯁꯤꯗꯤ
ꯑꯁ ꯃꯣꯏ ꯃꯣꯏꯒꯤ ꯕꯣꯜ ꯈꯨꯂꯥꯛꯇꯨꯁꯨ ꯄꯣꯠ ꯇꯜꯂꯦꯗ ꯌꯥꯝ ꯊꯦꯡꯅ ꯊꯦꯡꯅ ꯃꯤ ꯇꯨꯝꯕ ꯅꯨꯡꯉꯥꯏꯕꯒꯤ ꯃꯇꯝꯗ ꯈꯛꯇꯪ ꯂꯥꯛꯑꯦ
ꯍꯣꯏ ꯑꯗꯨꯗꯤ ꯍꯧꯖꯤꯛ ꯃꯝꯃꯦꯗꯅ
ꯎꯝ
ꯃꯣꯏꯗꯗꯤ ꯍꯧꯖꯤꯛ ꯅꯨꯡꯁꯥ ꯌꯥꯝ ꯀꯟꯅ ꯁꯥꯔꯦꯕ
ꯑꯗꯨ ꯑꯗꯨꯕꯨꯗꯤ ꯑꯣꯏꯔꯝꯒꯅꯤ ꯍꯥꯏꯕꯕꯨ
ꯎꯝ ꯎꯝ
ꯌꯥꯝꯃꯤ ꯌꯦꯡꯅꯤꯡꯗꯕ ꯑꯩꯒꯤꯗꯤ
ꯀꯥꯟꯅꯗꯦꯗ ꯊꯦꯡꯅ ꯂꯥꯛꯑꯁꯨ ꯉꯟꯅ ꯂꯥꯛꯑꯁꯨ ꯌꯦꯡꯉꯣꯏꯕ ꯑꯩꯗꯤ
ꯅꯪꯗꯤ ꯅꯨꯄꯤꯅꯦꯅ ꯑꯩꯈꯣꯏꯗꯤ ꯅꯨꯄꯥꯅꯦ
ꯍꯣꯏ ꯅꯨꯄꯤ ꯑꯣꯏꯔꯁꯨ ꯌꯦꯡꯕ ꯃꯤ ꯂꯩꯅ
ꯍꯣꯏ
ꯑꯩꯗꯤ ꯍꯥꯟꯅꯗꯒꯤꯀꯣ ꯌꯨꯝ ꯄꯥꯟꯗ꯭ꯔꯤꯉꯩꯗꯒꯤ ꯑꯗꯨꯒꯨꯝꯕꯗꯣ ꯌꯦꯡꯉꯛꯇꯦꯗ ꯌꯦꯡꯅꯤꯡꯕ ꯐꯥꯎꯗꯦꯕ
ꯑꯣ ꯑꯩꯗꯤ ꯏꯟꯇꯔꯦꯁ ꯂꯩꯌꯦ ꯕꯣꯜꯗꯤ
ꯎꯝꯝ
ꯑꯗꯨꯝ ꯁꯥꯟꯅꯕꯁꯨ ꯁꯥꯟꯅꯩ ꯌꯦꯡꯕꯁꯨ ꯑꯗꯨꯝ ꯌꯦꯡꯉꯤ
ꯅꯨꯄꯥꯅꯤꯅ ꯇꯧꯒꯗꯕꯅꯦ
ꯍꯝ
ꯀꯩ ꯌꯦꯟꯁꯥꯡ ꯆꯥꯔꯒꯦ ꯑꯣ ꯎꯁꯣꯏꯀꯣ
ꯁ ꯍꯦ
ꯀꯥꯎꯋꯏꯅꯦ ꯀꯔꯤ ꯊꯥꯛꯑꯒꯦ ꯎꯁꯣꯏꯗ
ꯑꯁꯣꯏ ꯈꯛꯇꯅꯤꯅꯦ
ꯆꯝꯐꯨꯠ ꯑꯣꯏꯅ ꯆꯥꯏꯔꯤꯔꯣ
ꯅꯠꯇꯦ ꯑꯁ ꯑꯩ ꯍꯥꯏꯕ ꯈꯪꯗꯦ ꯑꯗꯣ ꯊꯝꯕꯗꯣ
ꯑꯗꯣ ꯎꯁꯣꯏꯗ ꯀꯔꯤꯅꯣ ꯑꯃ ꯁꯧꯒꯔꯤꯒꯤ ꯃꯔꯨ ꯑꯀꯪꯕꯗꯣ
ꯑꯥ
ꯑꯗ ꯍꯥꯞꯄꯒ ꯊꯣꯡꯕꯗꯤ ꯍꯥꯎꯕꯅꯦ
ꯍꯣꯏ ꯍꯣꯏ ꯑꯗꯨꯁꯨ ꯍꯥꯎꯋꯦ
ꯑꯗꯨ ꯊꯝꯗꯕ꯭ꯔꯥ
ꯎ ꯍꯧꯖꯤꯛ ꯍꯧꯖꯤꯛ ꯆꯥꯗꯦ ꯑꯩꯈꯣꯏ
ꯅꯣꯏ ꯅꯣꯏꯒꯤ ꯌꯦꯟꯖꯥꯡꯗꯨꯗ ꯑꯗꯨ ꯊꯝꯃꯣ ꯑꯗꯨꯒ ꯎꯁꯣꯏꯗꯨꯗꯤ ꯀꯣ ꯑꯗꯨꯒꯤ ꯁꯧꯒ꯭ꯔꯤ ꯃꯔꯨꯗꯣ
ꯑꯥ
ꯑꯗꯨꯒꯤ ꯃꯔꯨꯗꯨꯅꯦ ꯑꯗꯨꯒ ꯀꯩꯅꯣ ꯕꯦꯂꯦꯟꯗ꯭ꯔꯤꯒꯤ ꯕꯦꯂꯦꯟꯗ꯭ꯔꯤ ꯂꯩꯔꯗꯤ ꯕꯦꯂꯦꯟꯗ꯭ꯔꯤ ꯍꯥꯞꯄꯨ ꯂꯩ ꯇꯔꯗꯤ ꯃꯅꯥ ꯍꯥꯞꯄꯣ
ꯍꯣꯏ
ꯑꯗꯨ ꯇꯧꯕꯗꯣ ꯍꯥꯎꯕꯅꯦ ꯑꯗꯨꯒ
ꯇꯥꯕ꯭ꯔꯣ ꯇꯥꯕ꯭ꯔꯣ ꯇꯥꯕꯔꯣ ꯇꯥꯕꯔꯣ ꯑ ꯐ ꯇꯥꯕ꯭ꯔꯣ